ꯍꯜꯂꯣ
ꯎꯝ ꯅꯨꯡꯉꯥꯏꯔꯤꯕꯣ ꯆꯔꯕꯣ
ꯆꯥꯗ꯭ꯔꯤꯌꯦ
ꯑꯥ ꯉꯁꯤꯗꯤ ꯀꯥꯏ ꯀꯥꯏ ꯆꯠꯄꯥ ꯌꯨꯝꯗ ꯂꯩꯕ ꯅꯠꯇ꯭ꯔꯥꯒ
ꯅꯪꯒꯤꯁꯦ ꯕꯦꯛꯒ꯭ꯔꯥꯎꯟꯗꯨꯗꯣ ꯈꯔ ꯅꯨꯡꯉꯥꯏꯇꯦ ꯃꯜꯂꯤꯅꯦ ꯃꯤ ꯈꯔ ꯂꯥꯡꯕ
ꯑꯣ ꯌꯥꯝ ꯇꯥꯕ꯭ꯔꯣ
ꯑꯗꯨꯃꯥꯏꯅ ꯇꯧꯔꯗꯤ ꯑꯩꯈꯣꯏꯁꯦ ꯁꯥꯔꯁꯨ ꯀꯅꯥ
ꯇꯥꯔꯤꯕꯣ ꯕꯦꯛꯒ꯭ꯔꯥꯎꯟꯗꯣ ꯎꯝ ꯍꯧꯖꯤꯛꯁ‌ꯦ ꯃꯤ ꯂ‌ꯣꯏꯔꯛꯀꯗꯨꯔꯤ
ꯃꯣꯏꯅ ꯉꯥꯡꯗꯕ ꯑꯗꯨꯒꯨꯝꯕ ꯖꯒꯥ ꯂꯩꯇ꯭ꯔꯣ
ꯉꯥꯏꯈ‌ꯣꯀ‌ꯣ ꯋ‌ꯦꯠ ꯋ‌ꯦꯠ ꯇꯥꯕ꯭ꯔꯣ ꯍꯜꯂꯣ ꯍꯜꯂꫭ
ꯍꯜꯂꯣ
ꯍꯜꯂꯣ
ꯇꯥꯕ꯭ꯔꯣ
ꯑꯣ
ꯍꯣꯏ ꯌꯥꯔꯕꯣ ꯁꯤ
ꯎꯝ ꯅ‌ꯦꯠꯋꯥꯛ‌ ꯅꯨꯡꯉꯥꯏꯇꯕ ꯃꯥꯜꯂꯦ ꯑꯩꯒꯤꯗ‌ꯣ ꯑꯥ
ꯑꯣ ꯑꯆꯥ ꯅꯪꯒꯤ ꯅꯪꯒꯤ ꯚꯣꯏꯁꯗꯤ ꯑꯗꯨꯝ ꯁꯤꯡꯉꯦꯗ
ꯁꯦꯡꯉꯦ
ꯍꯣꯏ
ꯑꯣ ꯑꯩꯒꯤ ꯅꯦꯠꯋꯥꯛꯗꯣ ꯋꯥꯏ ꯐꯥꯏ ꯑꯣꯏꯕꯩꯀꯣ ꯑꯃꯨꯛꯀ ꯂꯥꯞꯅ ꯆꯠꯂꯗꯤ ꯅꯨꯡꯉꯥꯏꯇꯕ ꯑꯗꯨꯒꯤ
ꯑꯣ ꯑꯣ ꯅꯣꯏꯁꯦ ꯋꯥꯏ ꯐꯥꯏ ꯌꯨꯁ ꯇꯧꯕ꯭ꯔꯅ‌ꯦ ꯅꯣꯏ ꯌꯨꯝ
ꯎꯝ ꯎꯝ ꯑꯗꯨꯒꯤ ꯑꯃꯨꯛꯀ ꯂꯥꯞꯃꯟꯈ꯭ꯔꯗꯤ ꯀꯩꯅꯣ ꯀꯅꯦꯛꯁꯟꯗ‌ꯣ ꯅꯨꯡꯉꯥꯏꯇꯕꯀ‌ꯣ
ꯀꯩꯗꯧꯔꯤꯅꯣ ꯍꯧꯖꯤꯛꯇꯤ
ꯍꯧꯖꯤꯛꯗꯤ ꯉꯁꯥꯏꯗꯣ ꯋꯥꯛꯀꯤꯡ ꯊꯣꯛꯄꯀꯣ
ꯎꯝ
ꯑꯗꯨ ꯋꯥꯛꯀꯤꯡ ꯊ‌ꯣꯛꯔꯒ ꯍꯧꯖꯤꯛꯗꯤ ꯌꯨꯝ ꯌꯧꯔꯦ ꯌꯨꯝ ꯌꯧꯔꯒ ꯋꯥ ꯋꯥ ꯋꯥꯆꯞ ꯇꯧꯔꯒ ꯁꯨꯝ ꯐꯝꯃꯒ ꯋꯥꯔꯤ ꯁꯥꯔ ꯋꯥꯔꯤ ꯁꯥꯔꯒ ꯂꯩꯕꯅꯤꯗ
ꯆꯥꯗ꯭ꯔꯤꯀꯣ ꯑꯗꯨꯗꯤ ꯑꯦ
ꯍꯥ
ꯆꯥꯗ꯭ꯔꯤꯕ ꯅꯠꯇ꯭ꯔꯣ
ꯍꯣꯏ ꯆꯥꯗ꯭ꯔꯤꯌꯦ ꯆꯥꯗꯤ ꯊꯣꯡꯕꯁꯨ ꯍꯥꯎꯗ꯭ꯔꯤꯌꯦ
ꯑꯣ ꯊꯦꯡꯉ‌ꯦꯅꯥ
ꯎꯝ ꯅꯪꯁꯦ ꯅꯣꯏ ꯐꯦꯃꯤꯂꯤ ꯂꯣꯏꯅꯃꯛ ꯂꯩ ꯃꯥꯜꯂ‌ꯦꯅꯦ
ꯍꯣꯏ ꯃꯤ ꯄꯨꯂꯞ ꯂꯩ ꯍꯧꯖꯤꯛꯇꯤ ꯍ‌ꯣꯏ ꯏꯃꯥꯇꯣꯟ ꯍ‌ꯣꯏꯗ ꯂꯩꯕꯅꯦ
ꯅꯪ ꯀꯔꯤ ꯊꯕꯛ ꯇꯧꯒꯦ
ꯊꯕꯛ ꯇꯧꯗꯦꯗ ꯑꯗꯨ ꯀꯣꯂꯦꯖ ꯀꯥꯔꯤ
ꯁꯦꯃꯦꯁꯇꯔ ꯀꯌꯥ ꯌꯧꯔꯦ
ꯄꯣꯠ ꯈꯛꯊꯥꯕꯤꯔ‌ꯦ
ꯍꯥ
ꯄ‌ꯣꯔꯠ ꯍꯣꯏ
ꯐꯣꯔ ꯁꯦꯃꯦꯁꯇꯔ ꯍꯥꯏꯕ
ꯀꯥꯢ ꯀꯣꯂꯦꯖꯇꯅꯣ
ꯎꯝ ꯑꯦꯝꯕꯤ ꯀꯣꯂꯦꯖ
ꯑꯦꯝ ꯕꯤ ꯀꯣꯂꯦꯁ
ꯍꯣꯏ
ꯑꯦꯝ ꯕꯤ ꯀꯣꯂꯦꯖꯇꯤ ꯑꯩꯁꯨ ꯈꯪꯉꯦ ꯅꯪ ꯅꯨꯡꯇꯤ ꯂꯥꯛꯄ꯭ꯔꯣ ꯀ‌ꯣꯂꯦꯖ
ꯎꯝ ꯅꯨꯡꯇꯤꯒꯤ ꯆꯠꯇꯦꯗ ꯑꯗꯨꯝ ꯑꯦꯛꯖꯥꯝ ꯑꯦꯛꯖꯥꯝꯒꯨꯝꯕ ꯑꯗꯨꯒ ꯑꯗꯨꯝ ꯆꯠꯂꯦ
ꯀꯔꯤꯒꯤ ꯀꯔꯤꯒꯤ ꯅꯨꯡꯇꯤ ꯂꯥꯛꯇꯕ
ꯀꯩꯁꯨ ꯇꯠ ꯀꯩꯁꯨ ꯇꯧꯗꯦ ꯑꯗꯨꯝ ꯔꯦꯒꯨꯂꯔ ꯆꯠꯇꯦ ꯑꯗꯨꯝ ꯀꯣ ꯔꯦꯁꯄꯣꯟꯗꯦꯟꯗ ꯑꯗꯨꯝ ꯊꯝꯃꯒꯀꯣ ꯑꯦꯛꯖꯥꯝ ꯂꯩꯕ
ꯑꯗꯨ ꯀꯔꯤ ꯑꯗꯨ ꯀꯔꯤ ꯇꯧꯖꯠꯅꯨꯅꯦ ꯑꯇꯣꯞꯄ ꯒ꯭ꯔꯦꯖꯨꯌꯦꯁꯟ ꯇꯧꯗꯕꯅ ꯑꯇꯣꯞꯄꯁꯨ ꯊꯕꯛ ꯁꯨꯕ ꯁꯨꯃꯜꯂ‌ꯦ ꯑꯗꯨꯗꯤ
ꯊꯕꯛ ꯍꯣꯏ ꯆꯠꯅꯤꯡ ꯆꯠꯅꯤꯡ ꯆꯠꯅꯤꯡꯗꯕ ꯍꯥꯏꯇꯥꯔꯦ
ꯑꯣ ꯑꯆꯥ ꯑꯠꯆꯥ ꯐꯔꯦꯅꯦ ꯅꯪꯅ ꯆꯠꯅꯤꯡꯗ꯭ꯔꯗꯤ
ꯅꯣꯏꯗꯤ ꯃꯤ ꯀꯌꯥ ꯂꯩꯕ꯭ꯔꯣ
ꯑꯩꯈꯣꯏꯗꯤꯀꯣ
ꯑꯣ
ꯑꯩꯈꯣꯏꯗꯤ ꯃꯤ ꯑꯍꯨꯝ ꯂꯩꯌꯦ
ꯑꯣ
ꯑꯩꯒꯤ ꯏꯅꯥꯎꯅꯨꯄꯤꯅꯦꯕꯀꯣ
ꯑꯣ
ꯃꯥꯗꯤ ꯃꯁꯥ ꯐꯖꯩ
ꯎꯝ
ꯑꯗꯨꯒ ꯑꯩꯒꯤ ꯗꯥꯗꯥ ꯀꯣ
ꯑꫭ ꯑꫭ
ꯑꯩꯈꯣꯏ ꯑꯍꯨꯝ ꯂꯩꯌꯦ
ꯑꯣ ꯎꯝ ꯇꯝꯄꯥꯛꯇ ꯅꯠꯇ꯭ꯔꯣ ꯆꯤꯡꯗ ꯅꯠꯇ꯭ꯔꯣ
ꯇꯝꯄꯥꯛꯇ ꯂꯩꯌꯦ
ꯑꯣ ꯍꯧꯖꯤꯛꯀꯥꯟꯗꯤ ꯀꯔꯤ ꯀꯔꯤ ꯀꯔꯤ ꯇꯧꯔꯤꯅꯣ
ꯑꯩꯗꯤ ꯔꯤꯁ꯭ꯔꯁ
ꯑꯣ ꯐꯩ ꯐꯩ
ꯔꯤꯁ꯭ꯔꯁꯇꯨꯗꯤ ꯋꯥꯔꯤ ꯁꯥꯕ ꯅꯨꯡꯉꯥꯏꯕ꯭ꯔꯣ
ꯋꯥꯔꯤꯁꯦ ꯅꯨꯡꯉꯥꯏ ꯍꯥꯏꯇꯥꯔꯦ ꯑꯩꯗꯤ ꯑꯥ ꯋꯥ ꯐꯖꯅ ꯉꯥꯡꯕ ꯍꯩꯇꯦ ꯑꯗꯨꯒꯤꯀꯣ ꯕꯣꯔꯤꯡ ꯑꯣꯏꯔꯝꯒꯅꯤ ꯑꯩ ꯉꯔꯥꯡ ꯁꯦꯝꯃꯤꯕ ꯃꯌꯥꯝ
ꯋꯥꯔꯤꯁꯦ ꯅꯪꯗꯤ ꯅꯪꯒꯤ ꯃꯔꯨꯞ ꯀꯨꯝꯕꯗ ꯋꯥꯔꯤ ꯌꯥꯝ ꯌꯥꯝ ꯌꯥꯝ ꯇꯣꯏꯅ ꯁꯥꯟꯅꯗ꯭ꯔꯣ
ꯍꯣꯏ ꯃꯔꯨꯞ ꯑꯗꯨꯝ ꯑꯣ ꯀ꯭ꯂꯣꯁ ꯑꯣꯏꯅ ꯑꯃꯨꯛꯀ ꯇꯧꯈꯔ꯭ꯒꯦꯀꯣ ꯑꯗꯨꯝ ꯉꯥꯡꯅꯤꯡꯉꯥꯏꯗꯤ ꯂꯩ ꯑꯗꯨ ꯑꯣꯏꯔꯁꯨ ꯍꯥꯏꯣꯏꯗꯤ ꯎꯝ ꯍꯧꯖꯤꯛꯀꯥꯟ ꯈꯛꯇꯅꯤꯅ ꯀꯣꯟ ꯇꯧꯅꯕꯗꯣ ꯑꯗꯨꯒꯤ ꯀꯣ
ꯑꯥ ꯍꯝ ꯆꯥꯛ ꯆꯥꯔꯕꯣ
ꯆꯥꯗ꯭ꯔꯤꯗ
ꯀꯔꯤ ꯃꯊꯦꯜ ꯆꯥꯅꯤ ꯉꯥꯁꯤꯗꯤ
ꯎꯝ ꯈꯪꯗꯦ ꯀꯔꯤ ꯊꯣꯡꯕ꯭ꯔꯥ ꯏꯃꯥꯇꯣꯟꯅ ꯊꯣꯡꯕꯤꯕꯅꯦ ꯉꯁꯤꯗꯤ
ꯑꯣ ꯀꯔꯤ ꯀꯔꯤ ꯌꯦꯟꯁꯥꯡꯒꯨꯝꯕ ꯆꯥꯕ꯭ꯔꯅꯦ ꯍꯧꯖꯤꯛꯁꯦ ꯅꯣꯏꯁ
ꯆꯝꯐꯨꯠ ꯀꯨꯝꯕꯗꯣ ꯈꯔ ꯃꯌꯥꯝꯅ ꯄꯥꯝꯕ ꯁꯝꯐꯩꯒꯨꯝꯕꯁꯨ ꯑꯗꯨꯝ ꯆꯥꯏ ꯁꯥ ꯆꯥꯕꯒꯨꯝꯕ
ꯀꯔꯤꯒꯨꯝꯕ ꯁꯥ ꯆꯥꯒꯦ ꯅꯣꯏꯗꯤ
ꯑ ꯂꯣꯏ ꯆꯥꯏꯗ ꯁꯥꯕꯨꯗꯤ
ꯑꯣ ꯅꯣꯏꯒꯤ ꯅꯣ ꯅꯣꯏꯅ ꯌꯣꯛꯄ꯭ꯔꯥ ꯅꯠꯇ꯭ꯔꯒ ꯕꯖꯥꯔꯗ ꯂꯩꯔꯒ ꯆꯥꯕ꯭ꯔꯥ ꯅꯣꯏꯁꯦ
ꯑ ꯕꯥꯖꯔ ꯗꯥ ꯂꯩꯏ
ꯕꯖꯥꯔꯗ ꯂꯩꯌꯦꯕ
ꯑꯥ ꯄꯨꯡ ꯄꯨꯡ ꯀꯌꯥꯗ ꯆꯥꯛ ꯍꯦꯛ ꯍꯦꯛ ꯆꯥꯕ꯭ꯔꯥ ꯅꯣꯏꯗꯤ
ꯑꯁ ꯑꯩꯈꯣꯏꯁꯦ ꯉꯁꯤꯗꯣ ꯈꯔ ꯊꯦꯡ ꯇꯧꯃꯜꯂꯦ ꯅ ꯅꯍꯥꯟꯗꯤ ꯑꯩꯈꯣꯏ ꯆꯥꯕꯗꯣ ꯄꯨꯡ ꯁꯚꯦꯟ ꯐꯣꯔꯇꯤ ꯁꯚꯦꯟ ꯐꯤꯞꯇꯤ ꯑꯗꯨꯗ ꯆꯥꯕꯅꯦꯕꯀꯣ
ꯎꯝ
ꯑꯗꯨꯒ ꯉꯁꯤꯗꯣ ꯋꯥꯛꯀꯤꯡ ꯊꯣꯛꯑꯦꯕ ꯑꯗꯨꯒ ꯑ ꯈꯔ ꯑꯩꯈꯣꯏꯗꯣ ꯈꯔ ꯊꯦꯡꯅ ꯍꯜꯂꯛꯑꯦꯕꯀꯣ
ꯑꯗꯨꯅꯤꯗꯥ
ꯑꯗꯨ ꯑꯣꯏꯔꯁꯨ ꯌꯥꯝ ꯃꯥꯂꯦꯗ ꯁꯚꯦꯟ ꯁꯚꯦꯟ ꯌꯥꯝ ꯊꯦꯡꯕ ꯍꯥꯏꯔꯗꯤ ꯅꯥꯏꯟꯒꯨꯝꯕ ꯊꯦꯡꯒ꯭ꯔꯦ
ꯑꯣ ꯅꯣꯏꯁꯨ ꯊꯦꯡꯉꯦ ꯁꯤ ꯃꯅꯤꯄꯨꯔꯒꯤ ꯍꯧꯖꯤꯛ ꯂꯩꯔꯤꯕ ꯏꯁ꯭ꯇꯦꯟꯗꯔꯠ ꯍꯥꯏꯕ ꯇꯦꯔ ꯑꯗꯨꯗꯩꯗꯤ ꯑꯩꯁꯨ ꯊꯦꯡꯉꯦ
ꯍꯥ
ꯃꯅꯤꯄꯨꯔꯒꯤ ꯏꯁꯇꯦꯟꯗꯔꯠ ꯂꯤꯕꯤꯡ ꯏꯁꯇꯦꯟꯗꯔꯠ ꯍꯥꯏꯔꯗꯤ ꯍꯧꯖꯤꯛꯁꯦ ꯅꯣꯏꯁꯦ ꯅꯥꯏꯟ ꯑꯗꯨꯒꯨꯝꯕ ꯆꯥꯎꯗꯣꯏ ꯌꯥꯝ ꯊꯦꯡꯉꯦꯕ ꯃꯅꯤꯄꯨꯔꯒꯤ ꯏꯁꯇꯦꯟꯗꯔ ꯍꯧꯖꯤꯛ ꯂꯤꯕꯤꯡ ꯏꯁꯇꯦꯟꯗꯔ ꯍꯥꯏꯔꯗꯤ ꯁꯕꯦꯟ ꯁꯤ ꯁꯚꯦꯟ ꯍꯣꯏ ꯁꯚꯦꯟ ꯁꯤꯛꯁ ꯊꯥꯔꯇꯤ ꯁꯚꯦꯟ ꯑꯗꯨꯗ ꯆꯥꯕ ꯆꯥꯕꯅꯤꯕ ꯑꯌꯥꯝꯕꯗꯤꯀꯣ
ꯎꯝ ꯎꯝ
ꯅꯠꯇ꯭ꯔꯣ
ꯑ ꯍꯣꯏ ꯑ ꯅꯤꯇꯤꯒꯤꯗꯤ ꯅꯠꯇꯦ ꯑꯣꯏꯔꯁꯨꯀꯣ ꯃꯔꯛ ꯃꯔꯛ ꯀꯣ
ꯎꯝ
ꯌꯥꯝ ꯊꯦꯡꯕ ꯍꯥꯏꯔꯗꯤ ꯅꯥꯏꯟ ꯑꯗꯨꯒꯨꯝꯕꯗ ꯉꯟꯕ ꯍꯥꯏꯔꯗꯤ ꯁꯚꯦꯟ ꯊꯥꯔꯇꯤ ꯑꯦꯠ ꯑꯦꯠ ꯊꯥꯔꯇꯤ ꯇꯥꯏꯃꯤꯡ ꯂꯩꯇꯦꯗ ꯑꯩꯈꯣꯏꯗꯤ
ꯉꯁꯤ ꯀꯔꯤ ꯊꯕꯛ ꯇꯧꯒꯦ ꯅꯪꯗꯤ
ꯗꯨꯝ ꯌꯨꯝꯗ ꯂꯩꯌꯦ ꯑꯁꯥꯏꯟꯃꯦꯟꯒꯨꯝꯕ ꯏꯔꯒ ꯂꯩ ꯑꯦꯁꯥꯏꯟꯃꯦꯟꯒꯨꯝꯕ ꯏꯔ ꯂꯩꯕ ꯑ ꯑꯩꯈꯣꯏꯗꯣ ꯍꯌꯦꯡ ꯅꯨꯡꯊꯤꯜ ꯄ꯭ꯔꯦꯛꯇꯤꯀꯦꯜ ꯂꯩꯕꯀꯣ ꯑꯗꯨꯒꯤ ꯀꯣꯂꯦꯁꯀꯤ
ꯑꯥ ꯅꯪ ꯀꯔꯤ ꯗꯤꯄꯥꯔꯠꯃꯦꯟ ꯑꯣꯏꯒꯦ
ꯖꯣꯒ꯭ꯔꯥꯐꯤ ꯂꯧꯋꯦ
ꯑꯖꯣꯂꯣꯖꯤ
ꯖꯣꯒ꯭ꯔꯥꯐꯤ ꯖꯣꯒ꯭ꯔꯥꯐꯤ
ꯑꯣꯁ ꯖꯣꯒ꯭ꯔꯥꯐꯤꯗꯤ ꯐꯩꯅꯦ ꯑꯗꯨꯗꯤ ꯅꯡ ꯖꯣꯒ꯭ꯔꯥꯐꯤ ꯌꯥꯝ ꯍꯥꯏꯔꯝꯅꯤ
ꯍꯩꯇꯦꯗ ꯔꯦꯒꯨꯂꯔ ꯆꯠꯇꯕꯅꯤꯅ ꯃꯃꯤꯡ
ꯑꯗꯨꯗꯤ ꯖꯣꯛ ꯖꯣ ꯖꯣꯒ꯭ꯔꯥꯐꯤ ꯑꯣꯏꯔꯗꯤ ꯏꯟꯗꯤꯌꯥ ꯖꯣꯒ꯭ꯔꯥꯐꯤ ꯏꯟꯗꯤꯌꯥꯟꯒꯤ ꯖꯣꯒ꯭ꯔꯥꯐꯤ ꯒꯨꯝꯕꯗꯤ ꯐꯖꯅ ꯈꯡꯂꯝꯅꯤꯅ
ꯔꯦꯒꯨꯂꯔ ꯆꯠꯇꯕꯅꯤꯅ ꯑꯣꯏꯗꯕꯅꯤꯗ ꯇꯥꯕ ꯉꯝꯗꯕ
ꯑꯗꯨ ꯑ ꯔꯤꯒꯨꯂꯔ ꯆꯠꯇ꯭ꯔꯁꯨ ꯂꯥꯏꯔꯤꯛꯗꯤ ꯈꯔ ꯈꯔ ꯄꯥꯜꯔꯝꯅꯤꯅꯦ ꯑꯦꯛꯖꯥꯝꯒꯨꯝꯕꯥ ꯀꯥꯟꯗꯗꯤ
ꯀꯥꯏꯗꯩꯩꯅꯣꯗ ꯔꯦꯒꯨꯂꯔ ꯆꯠꯇ꯭ꯔꯒ ꯀꯃꯥꯏꯅ ꯑꯃꯨꯛꯀ ꯄꯥꯡꯉꯦ ꯍꯨꯡ
ꯑꯗꯨꯗꯤ ꯕꯦꯛ ꯄꯦꯄꯔ ꯒꯨꯝꯕꯗꯤ ꯂꯩꯕ꯭ꯔꯥ ꯅꯪꯒꯤ ꯕꯦꯛ ꯄꯦꯄꯔꯒꯨꯝꯕ ꯂꯩꯕ꯭ꯔꯣ
ꯎꯝ ꯍꯨꯞ ꯑꯗꯨ ꯒꯨꯝꯕꯗꯤ ꯂꯩꯇꯦ
ꯑꯗꯣ ꯀꯃꯥꯏ ꯇꯧꯕꯅꯣ ꯂꯥꯏꯔꯤꯛ ꯄꯥꯗꯦ ꯍꯥꯏꯌꯦ ꯕꯦꯛ ꯄꯦꯄꯔ ꯂꯩꯇꯦ ꯍꯥꯏꯌꯦ ꯂꯥꯏꯔꯤꯛ ꯄꯥꯗꯦ ꯍꯥꯏꯌꯦ ꯑꯗꯨ ꯀꯔꯝꯃꯥꯏꯅ ꯁꯁ ꯕꯦꯛ ꯕꯔ ꯂꯩꯇꯕꯅꯣ ꯁꯤꯟꯕꯗꯤ ꯑꯗꯨꯝ ꯌꯥꯝꯕꯅꯦ ꯑꯗꯨꯗꯤ
ꯑꯥ ꯑꯈꯣꯏꯒꯤ ꯁꯤꯁꯇꯦꯝꯗꯣ ꯈꯪꯉꯦꯅ ꯅꯪ ꯈꯪꯗ꯭ꯔꯣ ꯑꯦꯛꯖꯥꯝ ꯂꯩꯔꯁꯨ ꯑꯗꯨꯝ ꯅꯣꯠꯁꯀꯨꯝꯕ ꯇꯧꯕꯒꯨꯝꯕ ꯂꯩꯕꯗꯣ
ꯑꯩꯗꯤ ꯈꯪꯗꯦ ꯑꯩꯗꯤ ꯑ ꯑꯗꯨꯕꯨ ꯑ ꯑꯗꯨꯒꯨꯝꯕ ꯕꯦꯛꯒ꯭ꯔꯥꯎꯟꯗꯒꯤ ꯂꯥꯛꯇꯦꯕꯀꯣ
ꯎꯝ ꯎꯝ ꯑꯩꯗꯤ ꯑꯈꯣꯏ
ꯑꯦꯛꯁꯄꯤꯔꯤꯌꯦꯟꯁꯁꯤ ꯂꯩꯇꯦꯕ
ꯍꯣꯏ ꯍꯣꯏ ꯑꯩꯁꯨ ꯍꯥꯟꯅꯗꯤ ꯂꯩꯇꯥꯕꯅꯦ ꯐꯥꯔꯁ ꯁꯦꯝꯒꯨꯝꯕꯗꯣ ꯑꯩꯁꯨ ꯍꯩꯇꯕꯅꯦꯕ ꯌꯥꯝ ꯄꯪꯕꯅꯦꯕ ꯍꯧꯖꯤꯛꯀꯥꯟꯗꯤ ꯈꯔ ꯈꯔ ꯁꯤꯡꯕ ꯍꯧꯔꯦ ꯑꯩꯖꯨ ꯍꯍ ꯀꯤꯒꯟꯕꯒꯤꯀꯣ ꯑꯩꯗꯣ ꯅꯍꯥꯟ ꯐꯥꯔꯁ ꯁꯦꯝꯗꯗꯤ ꯑꯁ ꯀꯤꯒꯟꯕꯒꯥ ꯍꯩꯇꯕꯒ
ꯅꯨꯄꯤꯗꯤ ꯑꯗꯨꯒꯨꯝꯕ ꯁꯤꯟꯕꯗꯤ ꯌꯥꯝ ꯍꯩ ꯍꯥꯏꯌꯦ ꯅꯨꯄꯤ ꯈꯣꯏꯗꯣ
ꯍꯣꯏ ꯁꯤꯡꯕ ꯈꯣꯏꯗꯤ ꯌꯥꯝ ꯍꯩꯕꯅꯦ ꯑꯩꯗꯤ ꯈꯔ ꯄꯪꯉꯦ ꯃꯤꯅ ꯌꯦꯡꯉꯣ ꯍꯥꯏꯔꯁꯨ ꯌꯦꯡꯕ ꯍꯩꯇꯕ ꯑꯗꯨꯒꯤꯀꯣ ꯍꯧꯖꯤꯛ ꯀꯥꯟꯗꯤ ꯁꯤꯡꯈ꯭ꯔꯦ ꯍ ꯍ
ꯑꯣ ꯑꯆꯥ ꯑꯗꯨꯗꯤ ꯃꯥꯛꯗꯤ ꯐꯖꯕ ꯃꯥꯛꯗꯤ ꯌꯥꯝ ꯌꯥꯝ ꯋꯥꯡꯅ ꯋꯥꯡꯅ ꯐꯪꯂꯝꯅꯤꯅ ꯅꯪ ꯍꯧꯖꯤꯛ ꯁꯤꯡꯔꯕꯅꯤꯅ
ꯍꯥꯏꯗꯤ ꯑꯥ ꯅꯍꯥꯟꯒ ꯀꯝꯄꯦꯌꯔ ꯇꯧꯕꯗ ꯁꯤꯡꯈ꯭ꯔꯦ ꯍꯥꯏꯕꯅꯤꯗ ꯃꯤꯒ ꯇꯧꯅꯕꯗꯤ ꯁꯤꯡꯅ ꯅꯣꯠꯁꯤ ꯇꯧꯕ ꯍꯩꯇꯕ ꯑꯍ
ꯑꯣ ꯑꯆꯥ ꯆꯥ ꯆꯥ ꯆꯥ ꯑꯗꯨꯗꯤ ꯐꯔꯦꯗ ꯑꯩꯈꯣꯏꯗꯤꯀꯣ ꯑꯩꯗꯤꯀꯣ ꯎꯝ ꯗꯅꯥꯟꯃꯟ ꯖꯨꯔꯤ ꯌꯨꯅꯤꯕꯔꯁꯤꯇꯤꯗꯣ ꯈꯪꯕ꯭ꯔꯣ
ꯍꯨꯝ ꯍꯨꯝ ꯈꯪꯗꯦ
ꯗꯤ ꯑꯦꯝ ꯌꯨ ꯈꯪꯗꯔꯣ
ꯀꯔꯤꯅꯣꯅꯦ ꯈꯪꯗꯦ ꯍꯥꯏꯅꯦ